ꯍꯜꯂꯣ
ꯑ
ꯇꯥꯕꯔꯣ
ꯇꯌꯦ ꯇꯌꯦ
ꯀꯩꯗꯧꯔꯤꯅꯣ
ꯑꯁ ꯐꯪꯟ ꯃꯈꯥꯗ ꯍꯤꯞꯄꯤꯌꯪ ꯂꯣꯏ ꯗꯤꯌꯦ
ꯑꯩꯗꯤ ꯌꯨꯝ ꯃꯄꯥꯟꯗ ꯂꯩꯌꯦ
ꯑꯦ ꯃꯄꯥꯟꯗ ꯂꯩꯕꯗꯣ ꯍꯧꯖꯤꯛ ꯀꯥꯥꯡ ꯌꯥꯝ ꯃꯝ ꯒꯥꯅꯤꯍꯦ
ꯑꯪ ꯅꯨꯡꯁꯤꯠ ꯁꯤꯠꯄꯅꯤꯅ ꯀꯩꯁꯨ ꯀꯥꯢꯗꯦꯗ
ꯍꯦꯍꯦ ꯅꯨꯡꯁꯤꯠ ꯁꯤꯠꯄ꯭ꯔꯣ ꯑꯩ ꯅꯨꯡꯁꯤꯠ ꯁꯤꯠꯄ ꯃꯐꯝꯗꯨꯅꯤꯅꯦ ꯂꯩꯅꯤꯡꯉꯤꯁꯦ ꯅꯨꯡꯁꯤꯠꯁꯨ ꯂꯥꯛꯇꯦ ꯁꯥꯃꯟꯕꯅ ꯂꯣꯏꯔꯦ ꯁꯤꯗꯣꯔꯦ
ꯎꯟ
ꯑꯁ ꯢꯇꯥꯎ ꯆꯥꯛ ꯆꯔꯥꯕꯣ
ꯆꯥꯔꯦ ꯀꯨꯢꯔꯦꯗꯥ
ꯍꯥꯍꯥꯍꯥ ꯍꯦꯍꯦ ꯂꯥꯝꯕꯣ ꯂꯥꯝꯒꯦ ꯇꯧꯑꯦꯃꯨꯛ ꯀꯩ ꯀꯩ ꯃꯊꯦꯜ ꯇꯧꯔꯒꯦ ꯉꯁꯤ
ꯉꯁꯤ ꯉꯥ ꯉꯥ ꯆꯥꯔꯦ ꯉꯁꯤ
ꯍꯁ ꯐꯥꯒꯤ ꯅꯠꯇꯦꯀꯣ ꯃꯤ ꯃꯆꯥꯗꯤ
ꯅꯪꯁꯨ ꯍꯪꯒꯦꯅꯦ ꯅꯪꯗꯤ ꯀꯔꯤ ꯃꯊꯦꯜ ꯆꯥꯒꯦ
ꯑꯩꯈꯣꯏꯗꯤ ꯉꯥ ꯔꯧ ꯑꯃꯇ ꯆꯥꯕ ꯐꯪꯖꯗ꯭ꯔꯦ ꯑꯩꯈꯣꯏꯗꯤ ꯑꯣꯛꯀꯥ ꯉꯥꯅꯨ ꯈꯛꯇꯅꯤ
ꯑꯩꯁ
ꯁꯋꯥꯢ ꯁꯋꯥꯢꯗ ꯁꯋꯥꯢꯗ ꯁꯋꯥꯢꯗ ꯉꯥꯒ ꯑꯝꯇꯥ ꯌꯣꯟꯗꯥꯕꯀꯣ
ꯍꯦꯍꯦꯍꯦꯍꯦꯍꯦꯍꯦ ꯑꯗꯨꯁꯨ ꯌꯥꯢꯅꯦ
ꯑꯉꯥꯡ ꯑꯝꯇꯪ ꯊꯤꯜꯂꯛꯀꯦꯔꯥ
ꯃꯇꯝ ꯃꯇꯝꯕꯨ ꯐꯔꯗꯤ ꯊꯤꯜꯂꯛꯀꯦꯅꯤ ꯎꯟ
ꯑꯁ ꯃꯇꯝꯗꯤ ꯌꯥꯝ ꯐꯩꯁꯤꯗꯤ ꯐꯔꯦ
ꯑꯗ
ꯑ ꯍꯌꯦꯡ ꯂꯥꯛꯑꯣꯀꯣ ꯅꯨꯡꯊꯤꯜ ꯂꯦꯛꯑꯣ ꯕꯥꯢ ꯇꯕꯔꯣ ꯑꯩꯈꯣꯢ ꯆꯥ ꯐꯪꯗꯔꯦꯕ ꯆꯥꯅꯤꯡꯕꯅꯁꯨ ꯑꯣꯏꯔꯦ ꯁꯤ ꯗꯧꯔꯦ
ꯎꯝ ꯑꯣꯏꯔꯝꯅꯤ ꯑꯣꯏꯔꯝꯅꯤ
ꯇꯤꯟꯒ ꯌꯣꯠꯄ ꯍꯧꯔꯦ ꯇꯨ ꯑꯝ ꯑꯁ ꯄꯥꯝꯃꯣꯏꯗ ꯉꯥ ꯑꯗꯣ ꯑꯁ ꯑ ꯃꯄꯥꯟ ꯂꯝꯗꯝꯗꯒꯤ ꯄꯨꯔꯛꯄ ꯑꯁ ꯁꯠꯊꯥꯕ ꯍꯩꯊꯥꯖꯕ ꯃꯀꯣꯛ ꯈꯤꯇꯪ ꯆꯥꯎꯅ ꯃꯀꯣꯛꯅ ꯑꯃ ꯍꯥꯟꯅ ꯍꯩꯊꯥꯖꯕ ꯍꯥꯢꯕꯗꯣ
ꯇꯥꯗꯔꯦ
ꯃꯃꯤꯠꯁꯦ ꯄꯥꯡꯉꯦꯅꯉꯥꯏꯇ꯭ꯔꯦ ꯎꯞꯁꯤꯜꯂꯒꯦ ꯀ
ꯌꯥꯏꯅꯦ ꯈꯔ ꯂꯩꯅꯦ
ꯊꯨꯝꯂ ꯑꯦ ꯊꯨꯝ ꯊꯥ ꯊꯥꯖꯕ
ꯇꯥꯗꯔꯦ
ꯎꯃꯔꯣꯛ ꯄꯦꯠꯄꯦꯠ ꯂꯥꯎꯕ ꯃꯄꯥꯟꯘꯒꯤ ꯆꯤꯡꯗꯒꯤ ꯄꯨꯔꯛꯄ ꯎ ꯃꯔꯣꯛ ꯑꯥ ꯑꯥ ꯑꯇ‌ꯦꯛꯄ ꯊꯊꯥꯖꯕ ꯃꯁ ꯂꯥꯛꯑꯦ ꯃꯁꯥ ꯑꯃꯨꯛ ꯊꯥꯊꯖꯕ ꯍꯥꯏꯕꯗꯣ ꯑꯗꯨꯒꯤ ꯗꯥꯏꯂꯣꯛꯇꯣ ꯈꯡꯗ꯭ꯔꯣ
ꯑꯁ ꯅꯉꯣꯟꯗ ꯅꯉꯣꯟꯗ ꯈꯔ ꯂꯩꯅꯤ
ꯍꯥꯥ
ꯅꯪꯉꯣꯟꯗ ꯗꯂꯣꯛ ꯈꯔ ꯂꯩꯅꯦ ꯇꯝꯕꯤꯌꯨꯅꯦ ꯎꯝ ꯎꯝ ꯎꯝ
ꯒ꯭ꯔꯣ ꯒ꯭ꯔꯣ ꯒ꯭ꯔꯣ ꯒ꯭ꯔꯣ ꯒ꯭ꯔꯣ ꯁꯧꯔꯕ ꯃꯇꯨꯡꯗ ꯊꯥꯊꯖꯕ ꯍꯟꯒꯠꯆꯕ ꯍꯥꯏꯕꯅꯤ ꯑꯗ ꯇꯦꯡꯀ‌ꯣꯠ ꯂꯛꯑꯦ
ꯌꯥꯝ ꯅꯨꯡꯉꯥꯏ ꯃꯥꯜꯂꯦꯀꯣ
ꯑ ꯅꯨꯉꯥꯏꯔ‌ꯦ ꯑꯗꯨꯏ ꯗꯥꯏꯂ‌ꯣꯛꯇꯨꯅ‌ꯦ ꯈ꯭ꯋꯥꯏꯗꯒꯤ ꯄꯥꯕꯁꯦ ꯑꯩꯗꯤ ꯑꯗꯨ ꯎꯕꯨ ꯎꯔꯗꯤ ꯑꯁ ꯁꯀ꯭ꯔꯣꯜ ꯑꯞ ꯗꯥꯎꯟ ꯇꯧꯗ꯭ꯔꯦ
ꯑꯗꯣ ꯏꯇꯥꯎ ꯅꯣꯡ ꯆꯨꯗ꯭ꯔꯣ ꯃꯄꯥꯟ ꯂꯩ ꯍꯥꯏꯗꯣ ꯑꯩꯈꯣꯏꯔꯣꯝꯗꯗꯤ ꯅꯣꯡ ꯀꯟꯅ ꯆꯨꯑꯦ ꯍꯧꯖꯤꯛ
ꯑꯣ ꯑꯩꯈꯣꯏꯁꯤꯗꯤ ꯆꯨꯗꯦꯗ ꯀꯩꯁꯨ ꯇꯧꯗꯦꯗ ꯍꯧꯖꯤꯛꯇꯤ
ꯈꯣꯏꯔꯣꯝꯗꯗꯤ ꯅꯣꯡ ꯆꯨꯗꯦ ꯍꯥꯏꯕ ꯋꯥꯅꯤ ꯑꯁ ꯁꯥꯕꯗꯤ ꯍꯟꯗꯦꯍꯦ ꯏꯇꯥꯎ ꯁꯥꯕꯗꯤ ꯍꯟꯗꯦ
ꯈꯔꯗꯤ ꯍꯜꯂꯝꯅꯤꯗ
ꯂꯧ ꯐꯨꯔꯤꯠ ꯈꯣꯡꯒ꯭ꯔꯥꯎ ꯂꯧꯊꯣꯛꯑꯒ ꯍꯤꯞꯄ ꯂꯩꯔꯁꯨ ꯑ ꯐꯦꯟ ꯑꯍꯨꯝ ꯃꯈꯥꯗꯅꯤ ꯍꯤꯞꯄꯤꯁꯦ ꯑꯗꯨ ꯑꯣꯏꯔꯁꯨ ꯍꯟꯗꯦ
ꯑꯗꯨꯗꯤ ꯈꯔ ꯀꯔꯤ ꯀꯔꯤ ꯁꯣꯏꯕ꯭ꯔꯥ
ꯀꯔꯤ ꯁꯣꯏꯕꯩꯔꯥ ꯈꯪꯗꯦ ꯃꯩ ꯂꯥꯛꯇꯕꯩꯔ ꯐꯦꯟꯁꯨ ꯎꯪꯉꯦ ꯍꯥꯏ ꯃꯩꯁꯨ ꯂꯥꯛꯇꯕꯅꯤ ꯃꯄꯥꯟꯗꯒ ꯊꯣꯛꯑꯗꯤ ꯑꯁ ꯀꯥꯡꯒ ꯊꯥꯡꯒꯠꯀꯦ ꯇꯧꯕꯅꯦ ꯌꯥꯗꯦ ꯃꯄꯥꯟ ꯊꯧꯕꯁꯨ ꯀꯤꯕ ꯀꯥꯡ ꯃꯆꯥ ꯃꯆꯥꯗ ꯑꯩ ꯀꯤꯌꯦ ꯉꯝꯃꯦ
ꯄꯨꯟꯁꯤꯁꯤ ꯂꯨꯏꯅꯦ
ꯌꯥꯝ ꯂꯨꯑꯦ ꯅꯣꯡꯃꯗ ꯏꯁꯤꯡ ꯏꯁꯤꯡ ꯂꯤꯇꯔꯁ ꯀꯌꯥ ꯀꯌꯥ ꯊꯛꯀꯦ ꯃꯌꯥ ꯏꯇꯥꯎꯗꯤ
ꯅꯣꯡꯃꯗ ꯢꯁꯤꯡꯁꯦ ꯂꯤꯇꯔ ꯃꯔꯤ ꯃꯉꯥ ꯗꯤ ꯁꯣꯏꯗ꯭ꯔꯦ
ꯑꯣ ꯍꯣ ꯍꯣ ꯆꯞ ꯃꯥꯟꯅꯔꯦ ꯑꯗꯨꯗꯤ ꯏꯁꯤꯡ ꯌꯥꯝ ꯌꯥꯝ ꯊꯛꯎꯀꯣ ꯏꯁꯤꯡ ꯌꯥꯝ ꯊꯛꯑꯗꯤ ꯍꯛꯆꯥꯡ ꯐꯕꯅꯤ ꯅꯣꯢꯁꯨ ꯈꯪꯖꯤꯜꯂꯣ ꯋꯥꯛꯀꯤꯡꯗꯤ ꯑꯗꯨꯝ ꯆꯠꯂꯤꯕ ꯅꯠꯇ꯭ꯔꯣ
ꯋꯥꯀꯤꯡꯒꯤ ꯅꯠꯇꯦ ꯆꯥꯕ ꯐꯥꯎ ꯆꯠꯄꯅꯤ
ꯑ ꯑꯩꯈꯣꯏ ꯄꯨꯟꯗꯕꯁꯨ ꯀꯨꯏꯔꯦ ꯅꯣꯡꯃ ꯑꯃꯨꯛꯀ ꯄꯨꯜꯂꯁꯦ
ꯑꯗꯨꯁꯨ ꯌꯥꯏ
ꯌꯥꯏꯌꯦ ꯌꯥꯏ
ꯃꯊꯪ ꯊꯥꯗ ꯄꯨꯟꯁꯦ ꯃꯊꯪ ꯊꯥꯗ ꯁꯨꯇꯤ ꯂꯩꯒꯅꯤ ꯑꯗꯨꯒꯤ ꯃꯇꯝꯗ ꯄꯨꯜꯂꯁꯦꯀꯣ
ꯎꯝ
ꯁꯣꯏꯗꯕꯤ
ꯁꯣꯝꯒꯤ ꯑꯦꯔꯤꯌꯥꯗꯣ ꯌꯥꯝ ꯅꯨꯡꯉꯥꯏꯕ ꯑꯦꯗꯤꯌꯥ ꯑꯣꯏꯔꯝꯅꯤꯅꯦ
ꯁꯣꯏꯅꯗꯕꯤ ꯑꯁ ꯍꯩ ꯃꯍꯤ ꯂꯩꯍꯦ ꯍꯩ ꯃꯍꯤ ꯊꯛꯁꯤꯔꯥ ꯇꯨꯝꯂꯝꯗꯥꯏꯁꯤꯗ ꯑꯃꯨꯛ ꯍꯩ ꯃꯍꯤ ꯊꯛꯆꯤꯜꯂꯒ ꯀꯔꯤ ꯀꯥꯟꯅꯗꯨꯏꯅ
ꯏꯇꯥꯎ ꯇꯥꯕ꯭ꯔꯣ
ꯑ‌ꯣ
ꯀꯅꯥ ꯀꯅꯥ ꯀꯅꯥ ꯂꯩꯒ‌ꯦ
ꯑꯩ ꯍꯧꯖꯤꯛꯇꯤ ꯏꯊꯟꯗꯅꯤꯗ ꯃꯄꯥꯟꯗ
ꯑꯗꯨꯕꯨꯅ‌ꯦ
ꯏꯃꯥꯟꯅꯕ ꯍꯣꯏꯗꯤ ꯃꯅꯨꯡꯗ ꯂꯩ
ꯎꯝ ꯑꯆꯤꯛ ꯑꯆꯤꯛ ꯑꯆꯤꯛꯄ ꯑꯍꯤꯡꯗ ꯑꯗꯨꯒꯤ ꯏꯁꯩꯗꯨ
ꯆꯤꯛꯂꯕ ꯊꯥꯕꯜꯗ ꯂꯩꯗꯅ
ꯂꯩꯌꯦ ꯂꯩꯌ‌ꯦ
ꯎꯝ ꯑꯗꯨꯅꯤꯗ ꯑꯆꯤꯛꯄ ꯑꯍꯤꯡꯗ ꯐꯝꯕꯁꯨ ꯅꯨꯡꯉꯥꯏꯕꯅꯤ ꯑ ꯀꯩꯅ‌ꯣ ꯀꯩꯅ‌ꯣ ꯃꯦꯁꯦꯖꯀ ꯊꯥꯅꯗꯅ ꯂꯩꯌꯦꯅ
ꯏꯇꯥꯎꯒ ꯌꯥꯔꯤ ꯁꯥꯕ ꯌꯥꯝ ꯅꯨꯡꯉꯥꯏ ꯍꯦ
ꯍꯥ ꯍꯥ ꯅꯨꯡꯉꯥꯏꯕꯅ‌ꯦ ꯅꯪꯕꯨꯨꯁꯨ ꯅꯣꯡꯉꯥꯏꯗ
ꯈꯔ ꯑ ꯈꯔ ꯈꯔ ꯄꯣꯠ ꯈꯔ ꯄꯥꯏꯕ꯭ꯔꯅꯦ
ꯌꯥꯔꯦ ꯌꯥꯔꯦꯀꯣ
ꯑꯩ ꯋꯥ ꯑꯃꯨꯛ ꯑꯃ ꯍꯪꯒ‌ꯦ
ꯑꯥ
ꯅꯪꯒꯤ ꯐꯨꯔꯤꯠ ꯈꯣꯝꯂꯥꯎꯗꯣ ꯅꯪꯒꯤ ꯐꯤꯔꯣꯜ ꯃꯁꯤꯡꯗꯣ
ꯑ
ꯅꯪ ꯈꯪꯒꯗ꯭ꯔꯥ
ꯈꯪꯗꯦꯗ
ꯌꯥꯝ ꯂꯨꯏ ꯍ‌ꯦ ꯅ‌ꯣꯏꯁꯦ ꯄꯪ ꯄꯪꯉꯦ ꯍꯥꯏꯒꯗ꯭ꯔꯥ ꯍꯩꯌꯦ ꯍꯥꯏꯒꯗ꯭ꯔꯥ ꯁꯤꯡꯉꯦ ꯍꯥꯏꯒꯗ꯭ꯔꯥ ꯀꯔꯤꯅꯣ ꯅꯪꯒꯤ ꯐꯤꯔꯣꯜ ꯃꯁꯤꯡꯕꯥꯎ ꯈꯪꯗꯕꯗꯣ ꯅꯣꯏꯕꯨ ꯃꯤꯔꯣ ꯁꯥꯔꯣ
ꯑꯩꯗꯤ ꯈꯪꯉꯦ ꯇꯥꯕꯣ
ꯎꯝ
ꯑꯩꯗꯤ ꯈꯪꯉꯦꯕ
ꯌꯥꯏꯅꯦ
ꯑꯩ ꯑꯩꯗꯤ ꯍꯨꯝꯗ꯭ꯔꯥ ꯍꯨꯝꯗ꯭ꯔꯥꯅꯤꯊꯣꯏ ꯂꯩꯕꯅꯦ ꯍꯨꯝꯗ꯭ꯔꯥꯒ ꯅꯤꯊꯣꯏ
ꯌꯦꯦꯝꯃꯟꯗ꯭ꯔꯣꯗꯨꯗꯤ
ꯑꯗꯨ ꯐꯥꯎ ꯍꯨꯟꯗꯣꯛꯈ꯭ꯔꯕꯅꯦ ꯌꯥꯝꯃꯟ ꯃꯒꯦ ꯈꯣꯡꯎꯞ ꯈꯣꯡꯎꯞꯅ ꯅꯤꯄꯥꯥꯟ ꯂꯩ ꯃꯣꯖꯥꯗꯦ ꯑꯁ ꯂꯣꯏꯔꯦ
ꯄꯥꯏꯒꯦꯔꯒ ꯊꯝꯕꯅꯤ ꯃꯣꯟꯒ ꯁꯥꯕ ꯌꯥꯔꯕꯅꯤ ꯖꯤꯡꯒꯔꯒ ꯖꯤꯡꯒꯔ ꯁꯦꯝ ꯑꯃ ꯄ ꯌꯥꯔꯅꯤ
ꯎꯝ ꯁꯦꯀꯦꯟ ꯍꯦꯟꯅ ꯈꯔ ꯄꯤꯊꯣꯛꯑꫭꯅꯦ ꯑꯗꯨꯗꯤ
ꯑꫭ ꯄꯤꯊꯣꯛꯈ꯭ꯔꯕꯅꯦ ꯑꯩ ꯍꯣꯡꯅ ꯔꯨꯄꯥ ꯇꯔꯥ ꯇꯔꯥꯒꯤ
ꯑꯦ ꯏꯁꯄꯤꯀꯔ ꯏꯁꯄꯤꯀꯔ ꯑꯆꯧꯕꯗꯣ ꯏꯁꯩ ꯊꯤꯟꯅꯕꯗꯣ ꯖꯦ ꯕꯤ ꯑꯦꯜ ꯍꯥꯑꯕ ꯑꯩ ꯅꯍꯥꯟ ꯂꯤꯁꯤꯡ ꯀꯨꯟꯒꯤꯀꯣ ꯂꯩꯔꯛꯑꯦꯕ
ꯑ
ꯑꯁ ꯑꯗꯨ ꯇꯥꯕꯗꯩ ꯈꯨꯅꯨꯡꯉꯥꯏ ꯑꯃ ꯅ ꯇꯥꯕ ꯐꯪꯉꯝꯈꯤꯔꯣꯏ ꯅꯣꯏꯁꯨ ꯑꯩ ꯅꯣꯡꯃ ꯑꯈꯣꯏ ꯄꯨꯟꯕꯗꯀꯣ ꯄꯨꯔ ꯀꯦ ꯉꯥꯏꯔꯃꫭ ꯀꯣ
ꯉꯥꯏꯕ ꯇꯥꯔꯦꯅꯦ
ꯎꯝ ꯏꯇꯥꯎꯗꯤ ꯅꯣꯛꯄ ꯍꯩꯕ ꯅꯠꯇ꯭ꯔꯣ
ꯍꯩꯏꯗ
ꯅꯣꯛꯑꯣꯅꯦ ꯀꯩꯅꯣ ꯁꯥꯎꯔꯕꯣ
ꯃꯈꯣꯏꯗ ꯑ ꯀꯥꯡ ꯍꯥꯠꯅꯕ ꯑ ꯄ꯭ꯔꯦꯞ ꯄ꯭ꯔꯦꯠ ꯄ꯭ꯔꯦ ꯂꯥꯎꯕ ꯑꯃ ꯂꯩꯕꯗꯣ ꯑꯩ ꯆꯥꯔꯖꯤꯡ ꯇꯧꯔꯒ ꯀꯥꯡ ꯍꯥꯠꯄꯒꯤ ꯑ-ꯀꯩꯅꯣ ꯑꯃ ꯂꯩꯗꯅ
ꯎꯝ
ꯑꯗꯨ ꯂꯩꯕ꯭ꯔꯥ
ꯍꯨꯖꯤꯛꯇꯤ ꯂꯩꯇ꯭ꯔꯦꯗ ꯍꯥꯟꯅꯗꯤ ꯂꯩꯔꯝꯕꯅꯦ
ꯑꯁ ꯑꯩꯈꯣꯏꯗ ꯃꯉꯥꯗꯤ ꯂꯩꯔꯤꯁꯦ ꯑꯃ ꯑꯃꯨꯛ ꯂꯩꯔꯛꯏ ꯑꯃ ꯑꯃꯨꯛ ꯌꯥꯗꯦ ꯑꯃꯃꯨꯛ ꯂꯩꯔ ꯑꯩ ꯌꯥꯗꯦ ꯀꯔꯤꯅꯣ ꯈꯪꯗꯦꯍꯦ ꯑꯩ ꯔꯨꯝꯖꯦ ꯄꯨꯡꯉꯥꯟ ꯉꯥꯜꯂꯦꯍꯦ ꯑꯁ ꯂꯩꯁꯥꯕꯤꯒ ꯂꯩꯁꯥꯕꯤ ꯔꯨꯝꯒ ꯆꯥꯞ ꯃꯥꯅꯕꯅꯦ ꯍꯦ ꯅꯥꯟ ꯅꯥꯟꯕꯁꯤꯅ ꯃꯔꫭꯟ ꯑꯃ
ꯑꯩ ꯈꯔ ꯏꯪꯉꯦꯍꯦ ꯍꯧꯖꯤꯛ ꯅꯣꯡ ꯂꯥꯛꯄꯅꯤꯅ
ꯎꯝ ꯈꯔ ꯅꯨꯡꯉꯥꯏꯔꯝꯅꯤ ꯑꯗꯨꯗꯤ
ꯃꯤ ꯑꯇꯩꯗꯤ ꯇꯨꯝꯅꯔꯝꯒꯅꯤꯍꯦ ꯑꯩꯈꯣꯏꯁꯨ ꯂꯣꯏ ꯇꯨꯝꯅꯈ꯭ꯔꯦ ꯇꯨꯝꯕ ꯌꯥꯗꯗꯅ ꯁꯥꯃꯟꯕꯒꯤ
ꯑꯩꯈꯣꯏꯗꯤ ꯎꯝ ꯏꯃꯥꯟꯅꯕ ꯍꯣꯏꯗꯤ ꯕꯣꯜ ꯌꯦꯡꯒ ꯂꯩꯌꯦꯅꯦ
ꯑꯩ ꯑꯩ ꯑꯩ ꯑꯩꯗꯤ ꯌꯦꯡꯉꯔꫭꯏꯗ
ꯎꯝ ꯍꫭꯖꯤꯀꯤꯗꯤ ꯐ-ꯐꯖꯥꯕꯗꯤ ꯐꯖꯥꯅꯤꯗꫭ
ꯑꯩ ꯑꯌꯨꯛꯇ ꯑꯌꯨꯛꯇ ꯑꯦ ꯑꯦ ꯑꯥꯔꯖꯤꯒ ꯑ ꯕꯤ ꯕꯤꯗꯤ ꯁꯅꯩꯗꯅꯥ
ꯎꯝ
ꯑꯗꯨꯗꯤ ꯑꯁ ꯐꯥꯖꯔꯦꯍꯦ
ꯃꯩ ꯇꯥꯌꯦ
ꯑꯩ ꯇꯥꯕꯅꯦ
ꯅꯪꯗꯤ ꯀꯅꯥ ꯀꯅꯥ ꯀꯅꯥꯗ ꯁꯞꯄꯣꯔꯠ ꯇꯧꯕ꯭ꯔꯣ ꯑꯦꯝꯗ ꯁꯞꯄꯣꯔꯠ ꯇꯧꯕ꯭ꯔꯣ ꯑ ꯑꯗꯁꯄꯣꯠꯇꯧꯕ꯭ꯔꯣ